ꯍꯜꯂꯣ
ꯑꯣ ꯇꯥꯔꯦ ꯇꯥꯔꯦ ꯍꯣꯏ ꯇꯥꯔꯦ
ꯀꯩꯗꯧꯔꯤꯅꯣ
ꯁꯨꯝ ꯐꯝꯃꯤꯗ
ꯆꯥꯛꯗꯤ ꯆꯥꯔꯕꯣ
ꯆꯥꯗ꯭ꯔꯤ ꯆ ꯏꯟꯁꯥꯡ ꯀꯅ ꯊꯣꯡꯂꯤꯉꯦꯁꯤꯗ
ꯅꯪ ꯊꯣꯡꯉꯔꯥ ꯅꯠꯇ꯭ꯔꯒ ꯀꯅꯥ ꯊꯣꯡꯔꯤꯕ
ꯑꯩ ꯑꯩꯒꯤ ꯐ꯭ꯔꯦꯟ ꯊꯣꯡꯕꯅꯦ ꯏꯃꯥꯟꯅꯕ
ꯑꯣ ꯑꯗꯨꯗ ꯅꯪ ꯑꯃꯨꯛ ꯂꯥꯛꯔꯕ ꯈꯨꯟꯗ ꯅꯠꯇ꯭ꯔꯒ ꯇꯨꯃꯦꯡꯡꯂꯧꯗꯔꯥ
ꯍꯣꯏ ꯇꯃꯦꯡꯂꯣꯡꯗ ꯑꯗꯨꯝ ꯂꯩꯔꯤꯌꯦ ꯂꯥꯛꯇ꯭ꯔꯤ
ꯅꯣꯏ ꯔꯤꯂꯦꯇꯤꯚ ꯑꯣ ꯅꯅꯨꯡꯉꯥꯏꯅꯦ ꯆꯄꯔꯦ ꯆꯠꯅꯤꯡꯉ ꯑꯗꯨꯗꯤ ꯇ ꯀꯦ ꯀꯩ ꯌꯥ ꯌꯥꯂꯥꯎꯒꯦ
ꯇꯨ ꯊꯥꯎꯖꯟ ꯂꯧꯋꯦ
ꯑꯣ
ꯇꯨ ꯊꯥꯎꯖꯟ
ꯑꯗꯣ
ꯆꯣꯄꯥꯔ ꯆꯠꯄꯗꯣ ꯏꯝꯐꯥꯜ ꯅꯣꯏ ꯈꯨꯟꯗ ꯌꯧꯅꯤꯡꯉꯥꯏꯔꯣ ꯅꯠꯇ꯭ꯔꯒ ꯀꯗꯥꯏ ꯐꯥꯎ ꯌꯧꯅꯤꯡꯉꯥꯏꯔꯣ
ꯏꯝꯐꯥꯜꯗꯅꯦ ꯑꯩꯈ‌ꯣꯏ ꯈꯨꯟꯗꯗꯤ ꯑꯗꯨꯝ ꯒꯥꯔꯤ ꯆꯠꯂꯦꯗꯅ
ꯑꯗꯨ ꯑꯣꯏꯔꯁꯨ ꯅꯣꯏ ꯂꯝꯕꯤꯗꯨꯁꯨ ꯆꯠꯄ ꯅꯨꯡꯉꯥꯏꯕꯅꯦ
ꯑꯗꯨꯝ ꯀꯩꯁꯨ ꯀꯥꯏꯗꯦ ꯑꯩꯈꯣꯏ ꯂꯝꯕꯤꯗꯤ ꯑꯗꯨꯝ ꯅꯨꯡꯉꯥꯏꯗ ꯍꯧꯖꯤꯛ ꯇꯤ ꯀꯩꯁꯨ ꯊꯩꯗꯣꯛꯄ ꯂꯩꯇꯦ ꯅꯪꯒꯤ ꯆꯥꯔꯦ
ꯆꯥꯛ ꯆꯥꯗꯔꯤ ꯑꯩꯁꯨ ꯇꯣꯡꯉꯒ ꯂꯩ ꯏꯃꯥꯟꯅꯕꯤ
ꯑꯣ ꯑꯣ ꯅꯣꯏ ꯃꯤ ꯀꯌꯥ ꯂꯩꯕꯅꯣ
ꯑꯩ ꯃꯤ ꯏꯃꯥꯟꯅꯕꯤ ꯑꯃꯒ ꯏꯃꯥꯟꯅꯕꯤ ꯃꯣꯏ ꯗꯥꯗꯥ ꯑꯃꯒ ꯑꯩꯈꯣꯏ ꯑꯍꯨꯝ ꯔꯨꯝꯗꯤ ꯇꯣꯡꯉꯥꯜꯂꯦ
ꯅꯨꯡꯉꯥꯏꯅ
ꯎꯝ ꯉꯁꯤꯁꯦ ꯅꯣꯡ ꯆꯨꯕꯔ ꯅꯣꯏꯗ ꯀꯃꯥꯥꯏ ꯇꯧꯏ ꯋ‌ꯦꯗꯔ
ꯅꯣꯡ ꯆꯨꯑꯦ ꯑꯗꯨꯝ ꯁꯤꯗ ꯍꯧꯖꯤꯛ ꯆꯨꯔꯤꯌꯦ
ꯑꯣ ꯑꯩꯈꯣꯏꯗꯤ ꯆꯨꯗꯦ ꯑꯁ ꯀꯩꯅꯣ ꯃꯝꯗꯤ ꯃꯝꯕꯀꯣ ꯑꯗ‌ꯣ ꯌꯥꯝ ꯁꯥꯕ
ꯑꯣ ꯈꯪꯗꯦ ꯇꯃꯦꯡꯂꯣꯡꯒꯤ ꯋꯦꯗꯔꯁꯦ ꯀꯩꯅꯣ ꯇꯧꯋꯦ
ꯅꯨꯡꯉꯥꯏꯔꯝꯒꯅꯤꯀꯣ ꯎꯝ ꯏꯪ ꯕꯅꯤꯗ
ꯍꯣꯏ ꯋꯦꯗꯔꯗꯤ ꯑꯗꯨꯝ ꯅꯨꯡꯉꯥꯏꯗ ꯑꯗꯨꯕꯨ ꯃꯄꯥꯟ ꯊꯣꯛꯄ ꯈꯣꯠꯄ ꯈꯔ ꯅꯨꯡꯉꯥꯏꯇꯕ ꯍꯥꯏꯕꯗꯤ ꯅꯣꯡ ꯅꯣꯡ ꯆꯨꯔꯦ ꯑꯗꯨꯒ ꯃꯨꯛ
ꯀꯝꯄ꯭ꯂꯦꯛꯁ ꯑꯅꯤ ꯀꯃꯥꯏ ꯇꯧꯋꯦ
ꯈꯪꯗ꯭ꯔꯤꯌꯦ ꯍꯞꯇꯥ ꯑꯃ ꯂꯨꯝꯕ ꯂꯩꯔꯤ ꯈꯪꯗꯦ
ꯍꯥꯏꯗꯤ ꯅꯣꯡ ꯑꯗꯨꯝ ꯆꯨꯋꯦ ꯑꯗꯨꯒ ꯏꯪꯁꯨ ꯌꯦꯡꯕꯅꯤꯅ ꯀꯝꯄ꯭ꯂꯦꯛꯁꯟꯗꯣ ꯃꯨꯕ꯭ꯔꯥ ꯅꯠꯇ꯭ꯔꯒ ꯉꯧꯊꯣꯛꯄ꯭ꯔꯥ
ꯈꯪꯗꯦ ꯃꯤ ꯑꯃꯅ ꯍꯥꯏꯔꯛꯇ꯭ꯔꯗꯤ ꯈꯪꯉꯣꯏꯗ ꯑꯩ ꯏꯁꯥꯅꯗꯤ ꯈꯪꯉꯣꯏꯗ
ꯍꯪꯉꯣꯅꯦ ꯅꯃꯥꯟꯅꯕ ꯍꯪꯉ‌ꯣ ꯀꯃꯥꯏꯅ ꯇꯧꯒꯦ ꯑꯩ ꯀꯝꯄ꯭ꯂ‌ꯦꯛꯁꯟ ꯥꯏꯒ
ꯍ ꯑꯩꯌꯦ ꯍꯒꯦ ꯍꯌꯦꯡ ꯍꯥꯡꯅꯒ ꯍꯥꯏꯔꯛꯀꯦ
ꯑ ꯈꯟꯕꯗꯗꯤ ꯃꯨꯔꯝꯒꯅꯤ ꯍꯥꯏꯕꯗꯤ ꯏꯪꯁꯨ ꯏꯪꯉꯦ ꯑꯗꯨꯒ ꯀꯩ ꯍꯥꯏꯗꯅ ꯅꯣꯡ ꯑꯗꯨꯝ ꯆꯨꯕꯗꯣ
ꯍꯣꯏ ꯑꯗꯨꯒꯨꯝꯕ ꯋꯦꯗꯔꯁꯦ ꯀꯝꯄ꯭ꯂꯦꯛꯁꯟ ꯄꯥꯛꯅ ꯊꯣꯛꯇꯦ ꯍꯥꯏꯕꯅꯤ ꯎꯃꯥꯡ ꯊꯣꯛꯇꯕꯅꯤꯅ ꯀꯣ ꯍꯨꯃꯥꯡꯊꯣꯛꯑꯗꯤ ꯑꯗꯨꯝ ꯏꯁꯀꯤꯔꯤꯟꯁꯨ ꯀ꯭ꯂꯤꯌꯥꯔ ꯑꯣꯏꯕꯅꯦꯕ ꯁꯦꯡꯕꯅꯦꯕ
ꯀꯔꯤꯪ ꯉꯁꯤ ꯀꯩ ꯇꯧꯔꯒ ꯂꯩꯕ ꯑꯣ ꯊꯕꯛ ꯆꯠꯄ꯭ꯔꯣ ꯃꯥꯏꯗꯧꯒ
ꯊꯕꯛ ꯊꯣꯏꯗꯣꯛꯅ ꯆꯠꯇꯦꯗ ꯑꯩ ꯏꯃꯥꯟꯅꯕ ꯀꯩꯅꯣ ꯊꯕꯛꯀꯤ ꯑꯦꯄ꯭ꯂꯤꯀꯦꯁꯟ ꯑꯃ ꯇꯧꯕ ꯑꯗꯨꯄꯤ ꯆꯦ ꯆꯥꯡ ꯈꯔ ꯆꯦꯜꯂꯦ ꯃꯣꯏꯗꯤꯌꯦ
ꯑꯁ ꯀꯩꯁꯤꯦ ꯆꯠ ꯑꯦ ꯑꯗꯨꯝ ꯍ꯭ꯔꯒ ꯎ ꯏꯚꯅꯤꯡꯗ ꯏꯚꯅꯤꯡ ꯋꯥꯋꯥꯛ ꯑꯣꯏꯅ ꯆꯠꯂꯦ ꯁꯤ ꯑꯣꯔꯦꯟꯇꯜ ꯀꯣꯂꯦꯖ ꯁ꯭ꯋꯥꯏꯗꯀꯣ ꯍꯦꯃꯕ ꯌꯥ ꯑꯗꯨꯦꯕ ꯁꯥꯥꯁꯦ ꯍꯨꯋꯦ ꯆꯦ ꯍꯂ ꯀꯩꯦ
ꯍꯧꯖꯤꯛ ꯃꯇꯝꯗꯤ ꯑꯩꯈꯣꯏꯅ ꯏꯁꯥꯥꯁ ꯌꯥꯝ ꯂꯨꯅ ꯇꯧꯒꯗꯧꯕꯅꯤ
ꯅ ꯏꯗꯤ ꯀꯩꯅꯩꯅ ꯅꯣꯏ ꯅꯣꯏꯁꯤ ꯌꯥꯝ ꯐꯤꯠ ꯑꯣꯏꯅ ꯀꯩ ꯍꯥꯏꯔꯛ ꯃꯥ ꯐꯧ ꯌꯥꯝ ꯊꯛꯑꯒ ꯖꯤꯝ ꯆꯠꯂꯒ ꯂꯩ ꯅꯍꯥꯟ ꯅꯁꯥ ꯌꯥꯝ ꯐꯔꯝꯒꯅꯤ
ꯎꯝ ꯑꯗꯨ ꯀꯩꯅꯣꯅꯦ ꯍꯧꯕꯗ ꯉꯥꯏꯔꯤꯗ ꯑꯗꯨꯝ ꯍꯛꯆꯥꯡ ꯐꯥꯅꯕ ꯑꯗꯨꯝ ꯇꯧ ꯃꯦꯟꯇꯦꯟ ꯇꯧꯕꯅꯤꯗ
ꯊꯥꯒꯦ ꯊꯒꯦ ꯌꯥꯁ ꯊꯨꯔꯥꯏꯁꯤ ꯆꯄ
ꯊꯥ ꯊꯥ ꯍꯥꯏꯔꯗꯤ ꯃꯔꯛ ꯃꯔꯛꯇ ꯑꯗꯨꯝ ꯑꯃꯨꯛꯀ ꯂꯦꯞꯄꯀꯣ
ꯂꯩ ꯌꯥꯝ ꯅꯣꯏ ꯈꯇꯔꯗ ꯅꯣꯏ ꯍꯥꯏꯕꯗꯤ ꯖꯤꯝ ꯆꯠꯂ ꯆꯠꯂꯒ ꯑꯗꯨꯝ ꯀꯩ ꯍꯥꯏꯗꯣꯏꯔꯥ ꯂꯩꯕꯔꯗꯤ ꯎꯝ ꯎ ꯅꯣꯏ ꯊꯣꯛꯄꯒꯨꯝ ꯇꯧꯋꯏꯅ ꯃꯤ ꯈꯔꯗꯤ
ꯍꯣꯏ ꯍꯣꯏ ꯑꯗꯨꯝ ꯅꯣꯏꯕꯅꯦ ꯑꯗꯣ ꯑꯗꯨꯝ ꯂꯦꯞꯇꯕꯤꯗ ꯑꯗꯨꯝ ꯆꯠꯄꯀꯣ ꯑꯗꯨꯅ ꯍꯟꯅ ꯄꯥꯥꯎꯅꯦ ꯖꯤꯝꯃꯛ ꯆꯠꯇ꯭ꯔꯁꯨ ꯋꯥꯛꯀꯤꯡꯒꯨꯝꯕ ꯆꯦꯟꯕ ꯆꯠꯄ ꯑꯗꯨꯝ ꯐꯤꯖꯤꯀꯦꯜ ꯑꯦꯛꯁꯔꯁꯥꯏꯁ ꯑꯗꯨꯝ ꯇꯧꯔꯗꯤ ꯑꯗꯨꯝ
ꯑꯗꯨꯒꯤ ꯑꯁ ꯑꯩꯈꯣꯏꯗꯤ ꯅꯣꯏꯁꯦ ꯑꯁ ꯍ ꯂꯥꯛꯁꯤ ꯅꯣꯏꯔꯦ
ꯊꯥꯎꯒꯨꯝꯕ ꯅꯠꯇ꯭ꯔꯒ ꯖꯪ ꯐꯨꯗ ꯖꯪ ꯐꯨꯗꯀꯨꯝꯕ ꯈꯔ ꯀꯩꯅꯣ ꯑꯕꯣꯏ ꯇꯧꯔꯅ
ꯑꯁ ꯆꯥꯅꯤꯡꯕꯒꯤꯅꯦ ꯄꯣꯠꯇꯧꯕ ꯉꯝꯅꯤꯅꯦ
ꯄꯤ ꯌꯥꯝ ꯂꯥꯜꯂꯦꯗ ꯅꯣꯏ ꯀꯩꯅꯣ ꯀꯣꯁꯃꯦꯇꯤꯛꯀꯤꯗꯤ ꯌꯥꯝꯅ ꯃꯃꯜ ꯇꯥꯡꯕ ꯑꯗꯨꯝ ꯄꯥꯏꯅꯩ ꯑꯗꯨ ꯑꯗꯨ ꯄꯥꯏꯔꯒ ꯆꯤꯟꯖꯥꯛ ꯃꯦꯟꯂꯤ ꯆꯤꯟꯖꯥꯛꯇꯅꯦꯕ
ꯍ ꯏꯅꯦ ꯎꯝ
ꯅꯣꯏ ꯆꯤꯟꯖꯥꯛꯇꯨ ꯐꯖꯅ ꯃꯦꯟꯇꯦꯟ ꯇꯧꯔ ꯑꯗꯨꯝ ꯏꯁꯀꯤꯟꯗꯤ ꯑꯗꯨꯝ ꯐꯖꯔꯛꯀꯅꯤꯗ
ꯏꯁꯀꯤꯟꯒꯤ ꯍꯥꯏꯕ ꯅꯠꯇꯦ ꯑꯩꯗꯤ ꯏꯁꯀꯤꯟꯒꯤꯗꯤ ꯊꯣꯏꯗꯣꯛꯇꯦꯕ ꯅꯣꯏꯕꯗꯣ ꯑꯗꯨꯅꯦ ꯋꯥ
ꯅꯣꯣꯏꯃꯗꯤꯀꯣ ꯑꯗꯨꯗꯅ ꯀꯩꯅꯣ ꯋꯥꯛꯀꯤꯡꯒꯨꯝꯕ ꯑꯗꯨꯝ ꯆꯠꯂꯗꯤ ꯅꯨꯄꯤꯒꯤꯗꯤ ꯑꯗꯨꯝ ꯌꯥꯅꯤꯗ ꯍꯨꯃꯥꯡ ꯈꯔ ꯊꯣꯛꯑꯒ ꯆꯤꯡ ꯈꯔ ꯀꯥꯕꯀꯣ
ꯎꯝ ꯉꯔꯥꯡꯗꯣ ꯆꯩꯔꯥꯎ ꯆꯤꯡ ꯆꯜꯂꯦ ꯑꯗꯣ ꯅꯣꯡꯃ ꯈꯛꯇ ꯑꯗꯨꯗꯅꯦ ꯑꯗꯨꯗꯅꯦꯦ ꯎꯝ ꯔꯤꯖꯜꯠ ꯐꯥꯎꯔꯏꯕ ꯑꯗ ꯋꯥꯔꯁ ꯆꯁꯤ ꯍꯥꯏꯅꯤ ꯐꯉꯔ
ꯅꯪ ꯊꯕꯛ ꯇꯧꯔꯁꯨ ꯅꯪꯅ ꯈꯔ ꯁꯪꯕ ꯇꯥꯏꯃꯤꯡ ꯈꯔ ꯁꯦꯝꯃꯒꯀꯣ ꯅꯣꯡꯃꯒꯤ ꯄꯨꯡꯈꯥꯏ ꯑꯃ ꯑꯣꯏꯔꯁꯨ ꯑꯗꯨꯝ ꯅꯨꯡꯇꯤꯒꯤ ꯑꯗꯨꯝ ꯇꯧꯕ
ꯇꯧꯗꯦ ꯇꯧꯅꯤꯡꯕꯅꯦꯕ ꯑꯗꯨꯕꯨ ꯑꯁ ꯇꯥꯟꯕꯅ ꯍꯦꯟꯕ
ꯇꯜꯂꯗꯤ ꯌꯥꯔꯣꯏꯍꯦ
ꯇꯧꯒꯦꯅ ꯈꯟꯕ ꯈꯟꯗꯤ ꯈꯟꯕ ꯑꯗꯨꯕꯨ ꯑꯦꯛꯁꯟꯗꯨꯗꯤ ꯇꯟꯕ
ꯇꯧꯔꯛꯑꯗꯤ ꯍꯞꯇꯥ ꯑꯃꯒꯨꯝꯕ ꯇꯧꯔꯛꯑꯗꯤ ꯀꯟꯇꯤꯅ꯭ꯌꯨꯁꯂꯤ ꯑꯗꯨꯝ ꯇꯧꯔꯛꯑꯗꯤ ꯗꯤ ꯀꯩꯅꯣꯅꯤꯕ ꯅꯪ ꯍꯥꯏꯩꯕꯤ
ꯅꯍꯗꯤ ꯀꯂꯁ ꯍꯥꯏ ꯏꯗꯗꯤ ꯑꯩ ꯁꯀꯨꯜ ꯀꯩꯃ ꯀꯥꯟꯅꯗꯤ ꯑꯐꯇꯔꯅꯨꯟ ꯃꯣꯔꯅꯤꯡꯁꯦ ꯏꯁꯀꯤꯞꯄꯤꯡ ꯇꯧꯋꯦ꯫ ꯑꯗꯨꯒ꯫ ꯎꯝ ꯀꯩꯍꯥꯏꯗꯣꯏꯔꯥ ꯍꯧꯒꯠꯄꯁꯨ ꯌꯥꯝꯅ ꯉꯟꯅ ꯍꯧꯒꯠꯂꯦ ꯑꯗꯨ ꯌꯥꯝꯅꯗꯤ ꯀꯩꯅꯣ ꯎꯝ ꯀꯩ ꯍꯥꯏꯗꯣꯏꯔꯥ꯫ ꯏꯁꯀꯤꯞꯄꯤꯡ ꯇꯧꯔꯒ ꯑꯦꯛꯁꯔꯁꯥꯏꯁ ꯑꯗꯨꯝ ꯇꯧꯕꯗꯣ ꯅꯨꯡꯇꯤꯒꯤ ꯇꯧꯕꯒꯤ꯫ ꯈꯔꯗꯤ ꯐꯕ ꯑꯗꯣ ꯍꯟꯗꯛ꯫ ꯍꯧꯖꯤꯛꯇꯤ ꯂꯣꯏꯔꯦꯅꯦ ꯍꯤꯞꯄꯒ ꯔꯣꯝꯗ ꯂꯩꯕꯒ ꯆꯥꯕꯒ ꯊꯛꯄꯒ ꯈꯛꯇ ꯇꯧꯕꯒꯤ ꯅꯣꯏ ꯅꯣꯏꯕꯗꯣ ꯍꯩꯒꯠ꯫
ꯑꯗꯨꯅꯦ ꯀꯩꯅꯣ ꯅꯨꯄꯤ ꯈꯣꯏꯒꯤꯗꯤꯀꯣ꯫
ꯎꯝ꯫
ꯑ ꯅꯪꯅ ꯍꯧꯖꯤꯛ ꯍꯥꯏꯕꯗꯨ ꯀꯩꯅꯣ ꯏꯁꯀꯤꯞꯄꯤꯡꯒꯨꯝꯕ꯫ ꯑꯗꯨꯒ꯫ ꯈꯔ ꯋꯀꯤꯡ ꯆꯠꯂꯒ ꯈꯔ ꯏꯁꯇ꯭ꯔꯦꯠꯆꯤꯡꯒꯨꯝꯕ ꯈꯔ ꯀꯩꯅꯣ ꯂꯦꯡꯊꯣꯛ ꯂꯦꯡꯁꯤꯟ ꯇꯧꯕꯗꯣ꯫ ꯌꯣꯒꯥꯒꯨꯝꯕ꯫ ꯑꯗꯨ ꯇꯧꯋꯦ ꯫ ꯐꯤꯒꯔꯒꯨꯝꯕꯁꯨ ꯐꯖꯔꯛꯄꯅꯦ꯫
ꯕꯤꯗꯤꯑꯣꯗ ꯌꯦꯅꯤ-ꯌꯦꯡꯕꯅꯦꯕ꯫ ꯑꯗꯨꯝ ꯁꯦꯞ ꯇꯧꯔꯒꯀꯣ ꯌꯦꯡꯗꯤ-ꯌꯦꯡꯕ꯫ ꯇꯧꯊꯣꯛ ꯇꯧꯒꯦ ꯍꯥꯏꯔꯗꯤ ꯑꯗꯨꯝ꯫ ꯇꯟꯕ ꯌꯥꯎꯕ ꯑꯗꯨꯒꯤ ꯌꯥꯗꯔꯦ꯫ ꯍꯦ ꯍꯦ ꯫
ꯇꯧꯒꯦ ꯍꯥꯏꯔꯗꯤ ꯑꯗꯨꯝ ꯌꯨꯇ꯭ꯨꯕꯇꯁꯨ ꯑꯗꯨꯝ ꯀꯩꯅꯣ ꯐꯣꯝ ꯃꯌꯥꯝ ꯂꯩꯕꯅꯤꯗ꯫
ꯎꯝ꯫
ꯕꯦꯂꯤ ꯂꯧ꯫ ꯎꯝ ꯕꯦꯂꯤ ꯐꯦꯠ ꯀꯨꯝꯕ ꯂꯧꯊꯣꯛꯅꯤꯡꯉꯥꯏ ꯑꯗꯨꯒꯨꯝꯕꯗꯣ ꯑꯗꯨꯝ ꯌꯦꯡꯉꯒ ꯇꯧꯕ ꯌꯥꯏꯗ꯫ ꯍꯧꯖꯤꯛꯀꯥꯟꯗꯤ ꯑꯩꯈꯣꯏ ꯐꯤꯖꯤꯀꯦꯜ ꯑꯦꯛꯁꯔꯁꯥꯏꯁ ꯈꯔ ꯇꯧꯗ꯭ꯔꯗꯤ ꯌꯥꯔꯔꯣꯏ ꯑꯩꯈꯣꯏ ꯅꯨꯡꯇꯤꯒꯤ ꯀꯦꯃꯤꯀꯦꯜ ꯆꯥꯕꯅꯤꯅꯀꯣ꯫
ꯎꯝ꯫
ꯍꯟꯗꯛꯀꯤ ꯆꯤꯟꯖꯥꯛꯇꯨ ꯀꯦꯃꯤꯀꯦꯜ ꯌꯥꯎꯗꯕ ꯂꯩꯇꯦꯕ꯫
ꯆꯤꯟꯖꯥꯛꯅꯁꯨꯅꯤ ꯍꯣꯏ꯫ ꯅꯝꯕꯔ ꯋꯥꯟꯗ ꯆꯤꯟꯖꯥꯛꯅꯅꯦ ꯫
ꯑꯩꯈꯣꯏꯗꯤ꯫ ꯑꯗꯨꯝ ꯆꯤꯟꯗ ꯍꯥꯎꯕ ꯑꯗꯨꯝ ꯆꯥꯔꯦ꯫ ꯍꯛꯆꯥꯡꯒꯤꯗꯤ ꯈꯟꯗ꯭ꯔꯦ꯫
ꯐꯠꯇ°ꯕ꯫
ꯁꯨꯒꯔꯒꯨꯝꯕ꯫ ꯑꯗꯨꯒ ꯖꯪ ꯐꯨꯗ ꯄ꯭ꯔꯣꯁꯦꯁ ꯐꯨꯗ ꯑꯗꯨꯝ ꯑꯦꯕꯣꯏꯠ ꯇꯧꯔꯗ
ꯑ ꯁꯨꯒꯔ ꯍꯥꯏꯔꯦ ꯁꯨꯒꯔꯦ ꯄꯥꯛ ꯆꯥꯗꯦ ꯆꯁꯨꯒꯔꯒꯤ ꯀꯩꯅꯜ ꯑꯆꯥꯄꯒꯨꯝꯅꯤ ꯌꯥꯝ ꯆꯥꯔꯦ ꯔ ꯈꯪꯗꯦ ꯊꯥꯎ ꯌꯥꯝ ꯆꯥꯃꯟꯕꯥꯒꯦꯔꯥ ꯑꯗꯨꯒ ꯀꯩ ꯍꯥꯏꯗꯔ ꯎꯝ ꯐꯣꯟ ꯃꯦꯠꯂꯒ ꯑꯩ ꯄꯨꯗ
ꯎꯝ
ꯑꯥꯗꯨꯒꯥꯁꯨ ꯅꯦ
ꯎꯝ ꯑꯗꯨꯒ ꯆꯥꯛ ꯍꯦꯛ ꯆꯥꯊꯣꯛꯑꯒ ꯍꯤꯞꯄꯗꯣ
ꯑ ꯑꯗꯨꯁꯨꯅꯦ ꯍꯩꯅꯕꯤ ꯑꯣꯏꯔꯦ ꯑꯗꯨꯅꯦ
ꯆꯥꯛ ꯆꯠꯇꯣꯔꯒ ꯄꯨꯡꯈꯥꯏꯃꯧꯒꯨꯝꯕ ꯑꯣꯏꯔꯁꯨ ꯑꯗꯨꯝ ꯐ ꯐꯝꯕ ꯅꯠꯇ꯭ꯔꯒ ꯑꯗꯨꯝ ꯋꯥꯛꯀꯤꯡ ꯆꯠꯊꯣꯛꯄ ꯑꯗꯨꯅ ꯗꯥꯏꯖꯦꯁꯟꯒꯤꯁꯨ ꯑꯗꯨꯝ ꯅꯨꯡꯉꯥꯏ ꯍꯥꯏꯌꯦ
ꯎꯝ ꯇꯧꯕ ꯇꯥꯔꯦ
ꯇꯧꯔꯣ ꯇꯧꯔꯣ ꯍ ꯍꯥꯟꯅ ꯑꯣꯏ ꯍꯥꯏꯗꯤ ꯗꯥꯏꯕꯤꯇꯤꯁ ꯑꯗꯨ ꯁꯨꯒꯔ ꯍꯥꯏ ꯕꯤ ꯄꯤ ꯑꯗꯨꯒꯨꯝꯕ ꯍꯧꯖꯤꯛ ꯑꯗꯨꯝ ꯅꯥꯔꯑꯕꯅꯦ
ꯎꯝ ꯍꯣꯏ ꯃꯤ ꯀꯩ ꯍꯥꯏꯔꯣꯗ ꯍꯥꯥ ꯌꯥꯝ ꯃꯣꯏꯔꯣꯒꯥ ꯑꯗꯨꯃꯥꯏ ꯕꯤꯄꯤ ꯗꯥꯏꯕꯤꯦꯇꯤꯁ ꯌꯥꯝꯂ ꯏꯦ ꯍꯥꯏꯗꯔꯥꯠ ꯅꯥꯕ ꯌꯥꯝ ꯂꯩꯔꯦꯕ
ꯎꯝ ꯑꯗꯣ ꯍꯧꯖꯤꯛ ꯑꯩꯈꯣꯏ ꯑꯩꯈꯣꯏꯗꯤ ꯑꯗꯨꯝ ꯅꯍꯥ ꯑꯣꯏꯔꯤꯕꯅꯤꯅ ꯍꯧꯖꯤꯛꯇꯤ ꯏꯐꯦꯛꯇꯣ ꯂꯥꯛꯑꯣꯏꯕ ꯑꯩꯈꯣꯏ ꯊꯥꯔꯇꯤ ꯐꯣꯔꯇꯤ ꯑꯗꯨꯒꯨꯝꯕꯗ ꯂꯥꯛꯄ ꯍꯧꯒꯗꯧꯕꯅꯦꯕ
ꯎꯝ
ꯍꯧꯖꯤꯛ ꯆꯦꯛꯁꯤꯟꯕꯅ ꯐꯥꯕꯅꯤꯗ ꯑꯗꯨꯅ ꯃꯦꯟꯇꯦꯟ ꯇꯧꯔꯣꯅ ꯍꯪꯗ꯭ꯔꯤꯉꯩꯗ
ꯍꯧꯔꯔꯒꯦ ꯌꯦꯡꯕ ꯇꯥꯔꯦ ꯑꯥ
ꯍꯛꯆꯥꯡ ꯐꯔꯗꯤ ꯑꯗꯨꯝ ꯀꯔꯤ ꯀꯔꯤ ꯇꯧꯅꯤꯡꯕ ꯑꯗꯨꯝ ꯇꯧꯕ ꯌꯥꯔꯦꯅ
ꯆꯃꯦ ꯆꯃꯦ ꯑꯗꯨ
ꯎꯝ ꯍꯛꯆꯥꯡ ꯐꯗ꯭ꯔꯗꯤ ꯇꯧꯅꯤꯡꯕ ꯆꯥꯅꯤꯡꯕꯁꯨ ꯆꯥꯕ ꯌꯥꯗꯦ ꯆꯥꯛ ꯆꯥꯕꯒꯤ ꯃꯍꯨꯠꯇ ꯍꯤꯗꯥꯛ ꯑꯣꯏꯅ ꯆꯥꯕꯗꯨ ꯎꯔꯦꯗ ꯅꯪꯁꯨ ꯍꯧꯖꯤꯛꯀ ꯁꯥꯁꯨ ꯆꯥꯕ ꯌꯥꯗꯕ ꯎꯝ ꯎꯝ ꯏꯁꯥ ꯂꯩꯇ꯭ꯔꯗꯤ ꯑꯗꯨꯝ ꯂꯣꯏꯔꯦ
ꯏꯅ ꯉꯅꯥꯅꯔꯤ ꯑꯩꯃꯨ ꯀꯣꯧ ꯇꯧꯔ ꯀꯩꯉꯥꯏꯌ ꯀꯣ
ꯑ ꯍꯣꯏ